ꯑꯣ ꯀꯩ ꯀꯩ ꯇꯧꯔꯝꯃꯤꯅꯣ ꯍꯥꯥ
ꯀꯌꯥ ꯑ ꯇꯥꯗ꯭ꯔꯦ
ꯑꯁ ꯃꯩ ꯃꯨꯠꯈꯤꯗꯅ ꯂꯩꯕꯝ ꯈꯪꯗ꯭ꯔꯦ ꯑꯗꯨꯒꯤ ꯀꯣꯜ ꯁꯨꯝ ꯇꯧꯔꯛ ꯑꯝꯕꯅꯤꯗ
ꯀꯩꯅꯣ ꯍꯧꯖꯤꯛꯀꯤꯗꯨꯗꯤ ꯍꯥ
ꯗꯤꯟꯟ ꯗꯤꯟ ꯃꯩ ꯂꯥꯛꯈꯣ
ꯃꯩ ꯂꯥꯛꯇꯦꯗ
ꯃꯩ ꯂꯛꯇꯕꯁꯤ ꯀꯃꯥꯏ ꯂꯩꯔꯤꯒꯦ ꯀꯃꯥꯏ ꯀꯍꯥꯏ ꯆꯦꯜ ꯂꯤꯒꯦ ꯑꯃꯨꯛꯁꯨ ꯇꯦꯟꯕꯥ ꯌꯥꯕ
ꯃꯩ ꯂꯥꯛꯇꯗꯤ ꯁꯤꯕꯒ ꯆꯞ ꯃꯥꯟꯅꯩ ꯀꯩꯅꯣ ꯃꯤꯠ ꯄꯥꯡꯉꯤꯕ ꯍꯥꯏꯗꯨ ꯃꯉꯥꯏ ꯁꯣꯔ ꯍꯣꯜꯂꯤꯕ ꯍꯥꯏꯗꯨ ꯃꯉꯥꯏꯔꯦ
ꯊꯕꯤ ꯌꯥꯝ ꯀꯥꯎ ꯒꯜꯗꯤ
ꯍꯝ
ꯑꯣ ꯌꯥꯎꯔꯤꯒꯦ
ꯀꯩꯕꯨ
ꯍꯣ ꯅꯩ
ꯑꯣ ꯀꯨꯜꯍꯨꯝꯗꯣꯏ
ꯊꯥꯔꯤꯕꯅꯦ
ꯃꯩ ꯂꯥꯛꯏꯉꯩꯅꯦ ꯆꯥꯁꯨ ꯁꯨꯝꯁꯨ ꯁꯨꯡ ꯇꯧꯊꯧꯔꯣꯏ ꯑꯗꯨꯝ ꯄꯥꯏꯔꯒ ꯂꯩꯊꯣꯏꯅꯦ ꯆꯥꯛ ꯌꯥꯎꯗꯦ ꯍꯥꯏ ꯀꯥꯟꯗꯅꯦ ꯃꯩ ꯈꯪꯅ ꯃꯨꯠꯈꯤꯗꯣꯏꯁꯦ
ꯍꯜꯂꯣ
ꯑꯣ ꯈꯔ ꯈꯪꯗꯦ ꯇꯥꯗꯦ ꯍꯥꯏꯇꯥꯔꯦ
ꯏꯌꯔ ꯄꯤꯁ ꯁꯦ ꯐꯨꯜꯂꯥ ꯖꯠꯂꯥ ꯈꯪꯇꯦ ꯀꯩꯏꯗꯧꯔꯤꯅꯣ ꯍꯧꯖꯤꯛ
ꯑ ꯁꯨꯝ ꯂꯩꯔꯝꯕꯅꯤꯗ ꯑꯣꯠꯇꯣ ꯇꯨꯝꯕ ꯌꯥꯕꯔ꯭ꯗꯣ ꯌꯦꯡꯒꯦ ꯇꯧꯕꯅꯤ ꯁꯥꯒꯠꯂꯑꯃꯦꯅ ꯃꯩ ꯃꯨꯠꯈ꯭ꯔꯕꯅꯤꯅ ꯇꯨꯝꯕ ꯌꯥꯗ꯭ꯔꯦꯅ ꯇꯧꯋꯦ ꯍꯥ ꯀꯩꯕꯨ ꯑꯝꯇ ꯇꯥꯗ꯭ꯔꯦ ꯑꯁ ꯍꯜꯂꯣ
ꯍꯜꯂꯣ
ꯇꯥꯏꯌꯦ ꯅꯪ ꯉꯛ ꯉꯥꯡꯕꯗꯤ ꯇꯥꯏꯌꯦ
ꯇꯥꯗꯕꯗ ꯑꯝꯇꯥ ꯑꯗꯨꯏ
ꯍꯜꯂꯛꯄꯁꯤ ꯐꯃꯨꯡꯗꯁꯨ ꯍꯤꯞꯄ ꯉꯝꯗꯦ ꯍꯥꯏꯕ ꯍꯥꯏꯗꯤ ꯍꯨꯃꯥꯡ ꯌꯥꯝ ꯁꯧꯕ
ꯈꯣꯏ ꯑꯅꯤꯅꯥ ꯇꯧꯔꯤꯁꯦ꯫
ꯑꯄꯥꯥꯡꯁ ꯅꯨꯡꯁꯥꯁ ꯐꯖꯟꯅꯥ ꯁꯥꯏꯍꯦ ꯅꯨꯡꯁꯖꯨ
ꯎꯝ
ꯏꯃꯟꯅꯕꯥ ꯑꯣꯏꯔꯗꯤ ꯉꯍꯥ ꯍꯥꯏꯗꯤ ꯒꯔꯎꯟꯗ ꯀꯩꯗꯥ ꯀꯣꯏꯆꯠ ꯆꯠꯂꯒꯥ ꯂꯩꯕꯥ ꯌꯥꯕꯥ
ꯍꯣꯏꯅꯦ ꯍꯦꯛꯇ ꯑꯣꯄꯟ ꯐꯤꯜꯁꯤꯗ ꯅꯨꯡꯁꯥꯅ ꯄꯨꯡꯊꯣꯝ ꯊꯣꯛꯃ ꯌꯩꯔꯒ ꯂꯩꯔꯤ ꯑꯍꯥꯡꯕ ꯖꯒꯥ ꯍꯥꯏꯗꯨ ꯑꯃꯐꯥꯎ ꯍꯦꯛ ꯂꯩꯇꯕ
ꯍꯤꯡꯉꯤꯕ ꯖꯒꯥꯁꯦ ꯍꯥꯏꯗꯤ ꯗꯨꯀꯥꯟ ꯑꯃ ꯑꯃ ꯂꯩꯔꯒ ꯕꯥꯂꯞ ꯀꯥ ꯀꯩ ꯀꯥꯁꯤ ꯗꯨ ꯀꯥꯟ ꯑꯅꯥꯛꯄꯗ ꯂꯩꯔꯗꯤ ꯀꯌꯥ ꯅꯨꯉꯥꯏꯒꯗꯦ
ꯍꯣ ꯑꯗꯨꯅꯤ ꯇꯧꯁꯦ ꯑꯗꯨꯁꯨ ꯅꯠꯇꯦ
ꯈꯣꯏ ꯁꯥꯒꯠꯂꯛꯄ ꯃꯇꯝꯁꯤꯗꯀꯣ ꯀꯩ ꯍꯥꯏꯅꯤ ꯁꯒꯠꯂꯛꯄ ꯃꯇꯝꯁꯤꯗ ꯀꯩꯅꯣ ꯇꯧꯅꯕ ꯄꯣꯊꯥꯕ ꯌꯥꯅꯕ ꯍꯥꯏꯗꯣ ꯑꯗꯣꯁꯨꯝ ꯋꯥꯠꯄ ꯍꯦꯟꯖꯤꯜꯂꯛꯑꯦꯕ ꯁꯤꯕꯅꯥ ꯈꯣꯏ ꯁꯤꯗꯧꯔꯦꯕ ꯁꯦꯡꯅ ꯍꯥꯏꯔꯗꯤ ꯁꯤꯗꯧꯔꯥꯃꯦꯕ ꯇꯧꯔꯤꯁꯦ
ꯍꯥꯥ
ꯀꯔꯤ ꯑꯃꯨꯛ ꯇꯥꯗ꯭ꯔꯦ
ꯍꯥꯜꯂꯣ
ꯇꯏꯌꯦ ꯇꯏꯌꯦ
ꯇꯥꯗꯕ ꯁꯣꯝꯅ ꯉꯥꯡꯕꯗꯨ ꯇꯥꯗꯕ ꯑꯗꯨꯏ
ꯑꯣ ꯑꯗꯨꯅꯦ ꯍꯥꯏꯁꯦ
ꯀꯔꯤ
ꯎꯝ ꯑꯗꯨꯅꯤ ꯇꯧꯔꯤꯁꯤ
ꯏꯊꯟꯗꯅꯤꯗ ꯎꯝ ꯈꯪꯗꯦ ꯀꯩ ꯍꯥꯏꯗꯣꯏꯅꯣ ꯀꯥꯁꯤꯗ ꯁꯨꯝ ꯂꯩꯔꯝꯃꯤꯕ ꯍꯥꯏꯗꯨꯅꯦ ꯁꯟꯗ
ꯀꯔꯤꯕꯣ ꯍꯥ ꯀꯔꯤꯝꯇꯥ ꯇꯥꯗ꯭ꯔꯦ
ꯍꯜꯂꯣ ꯑꯝꯇ ꯇꯥꯗ꯭ꯔꯦ
ꯍꯜꯂꯣ
ꯑꯥ ꯑꯥ
ꯍꯥꯏꯗꯤ ꯑꯩꯈꯣꯏ ꯅꯍꯥꯟ ꯆꯦꯕꯤꯁꯤꯜꯂꯨꯕꯗꯣ ꯀꯔꯝ ꯀꯥꯟꯗ ꯂꯧꯔꯨꯁꯤ
ꯑꯗꯨ ꯈꯪꯗꯦ ꯃꯣꯏꯅ ꯍꯥꯏꯔꯛꯄ ꯉꯥꯏꯕ ꯑꯃ ꯗ꯭ꯔ ꯅꯈꯣꯏꯅ ꯆꯠꯂꯍꯪꯉꯨꯕ ꯑꯃ ꯇꯧꯔꯤꯕꯗꯤ ꯁꯦꯝꯃꯝꯃꯤꯗꯧ ꯃꯥꯥꯟꯗ ꯑꯩꯅ ꯈꯟꯕꯗꯕ ꯑꯣ ꯐꯪꯗꯦ
ꯍꯥꯏꯗꯤ ꯍꯞꯇꯥ ꯑꯃꯃꯨꯛꯀꯣ ꯉꯥꯏꯗꯔ ꯍꯌꯦꯡ ꯊꯥꯡꯖꯥ ꯐ꯭ꯔꯥꯏꯗꯦꯅ
ꯑ ꯑꯩꯅ ꯈꯟꯕꯗ ꯍꯞꯇꯥ ꯉꯥꯏꯕꯅ ꯐꯗꯧ ꯃꯥꯜꯂꯦ
ꯃꯊꯪ ꯃꯟꯗꯦꯒꯨꯝꯕꯗ ꯆꯠꯂꯒ ꯌꯦꯡꯉꯨꯕꯅ ꯍꯦꯟꯅ ꯐꯗꯣꯏ ꯆꯥꯠꯂ ꯈꯪꯗꯦ
ꯍꯣꯏ ꯑꯗꯨ ꯐꯖꯅ ꯆꯠꯂꯒ ꯑꯣ ꯃꯩꯁꯨ ꯂꯥꯛꯑ ꯃꯥꯜꯂꯦ ꯇꯧꯔꯛꯁꯦ
ꯑꯣ ꯃꯩ ꯂꯥꯛꯑ° ꯃꯩ ꯂꯥꯛꯑ° ꯁꯑꯤ ꯑꯣꯏ ꯔꯗꯤ ꯑ ꯃꯊꯥ ꯑꯃ ꯐꯔꯦ ꯍꯥꯏꯇꯥꯔꯦ ꯃꯊꯥ ꯑꯃ ꯐꯔꯦ
ꯀꯣꯛ ꯁꯥꯕꯁꯤ ꯈꯤꯇꯪ ꯍꯟꯊꯕ ꯍꯥꯏꯇꯥꯔꯦ
ꯑꯥ ꯐꯣꯟ ꯃꯩ ꯌꯥꯎꯗꯕ
ꯁꯦꯟꯒꯤ ꯀꯩꯒꯤꯗ ꯋꯥ ꯅꯠꯇꯕꯀꯣ ꯏꯃꯨꯡꯒꯤ ꯀꯩꯒꯤ ꯑꯩꯈꯣꯏꯒꯤ ꯅꯤꯡꯕ ꯊꯨꯡꯗꯣ ꯑꯗꯨ ꯋꯥꯅꯠꯇꯧꯋꯦ ꯃꯩ ꯃꯨꯠꯄꯁꯤꯅꯦꯕ ꯍꯦꯟꯅ ꯃꯊꯥꯦ ꯁꯥꯏꯁꯨ ꯃꯊꯥ ꯈꯨꯠꯊꯥ ꯈꯦꯠꯅꯩꯑꯕ
ꯈꯨꯁꯛ ꯈꯨꯁꯛꯀꯤ ꯂꯩꯔꯤꯉꯩꯗꯗꯤ ꯐꯣꯟꯅ ꯌꯥꯎꯗ꯭ꯔꯒꯗꯤ ꯍꯤꯡꯕ ꯉꯝꯗ꯭ꯔꯦ ꯍꯧꯖꯤꯛ ꯁꯤ ꯐꯣꯟꯁꯦ ꯐꯌꯦ ꯉꯁꯥꯏꯗ ꯑꯩꯒꯤ ꯆꯥꯛꯆꯥ ꯊꯣꯛꯣꯛꯄꯗꯒꯤ ꯐꯣꯟꯁꯦ ꯃꯦꯠꯂꯝꯕꯅꯤꯅ ꯑꯗ ꯃꯩꯁꯨ ꯑꯃꯨꯛ ꯌꯥꯎꯗ꯭ꯔꯦꯕ ꯍꯧꯖꯤꯛꯁꯦ ꯑꯗ ꯃꯩ ꯂꯥꯛꯏꯉꯗꯤ ꯅ ꯉꯥꯏꯍꯥꯛ ꯆꯥꯔꯖ ꯇꯧꯁꯤ ꯂꯧꯗ꯭ꯔꯗꯤ
ꯑꯗꯨꯅꯤ ꯍꯥꯏꯁꯤ ꯄꯩꯁꯥ ꯍꯥꯏꯗꯤ
ꯍꯧꯖꯤꯛꯀꯥꯟꯁꯤꯗꯤ ꯄꯩꯁꯥ ꯀꯥꯞꯊꯣꯛ ꯀꯥꯞꯁꯤꯟ ꯍꯥꯏꯔꯦ ꯑꯗꯣ ꯑꯃ ꯄꯨꯔꯥ ꯐꯣꯟ ꯉꯥꯛꯇꯅꯦ ꯑꯃ ꯇꯧꯔꯦ ꯐꯣꯟ ꯑꯃ ꯇꯧꯔ ꯐꯣꯟꯉꯜꯗꯅ ꯐꯣꯟꯁꯤꯕꯣ ꯌꯥꯝ ꯃꯔꯨ ꯑꯣꯏꯕ ꯄꯣꯠ ꯄꯣꯠꯁꯛꯛ ꯑꯃꯅꯦꯕ ꯁꯦꯡꯅ ꯍꯥꯏꯔꯗꯤ ꯑꯖꯤ ꯌꯥꯎꯗ꯭ꯔꯕꯗꯤ ꯂꯩꯕ ꯌꯥꯔꯣꯏ ꯑꯗꯨꯃꯥꯏꯅ ꯇꯧꯔꯁꯦ
ꯍꯧꯖꯤꯛꯁꯦ ꯃꯄꯥꯟꯗ ꯊꯣꯛꯊꯣꯛꯎꯗꯕ꯭ꯔꯣ ꯍꯧꯖꯤꯛ ꯀꯣꯏꯕꯒ
ꯀꯣꯏꯕ ꯆꯠꯂꯦ ꯃꯥꯔꯛ ꯃꯥꯔꯛ ꯇ ꯆꯠꯂꯦ
ꯀꯗꯥꯏ ꯀꯗꯥꯏꯗ ꯀꯣꯏꯒꯦꯁꯦ ꯀ ꯀꯗꯥꯏꯗ ꯅꯅ ꯀꯣꯏꯒꯦ
ꯍꯥꯏꯌꯦ ꯍꯧꯖꯤꯛꯀꯥꯟꯁꯤꯗꯤ ꯄꯨꯡꯀꯣꯏ ꯀꯣꯏꯕꯗꯨ ꯅꯠꯇ꯭ꯔꯦꯗꯅ ꯍꯧꯖꯤꯛꯀꯥꯟꯁꯤꯗꯤ ꯑꯍꯥꯡꯕ ꯖꯒꯥ ꯍꯥꯏꯗꯤ ꯍꯧꯖꯤꯛꯀꯥꯟꯁꯤꯗꯤ ꯌꯥꯝ ꯃꯤ ꯃꯈꯩꯁꯤ ꯀꯩꯅꯣ ꯇꯧꯅꯔꯦ ꯍꯥꯏꯔꯤꯕ ꯎꯝ ꯑꯥꯁ ꯂꯝ ꯂꯝꯗ ꯀꯣꯏꯕ ꯍꯥꯏꯗꯨ ꯑꯗꯨ ꯌꯥꯝ ꯆꯠꯅꯗ꯭ꯔꯦ ꯍꯥꯏꯕ ꯍꯧꯖꯤꯛꯀꯥꯟꯁꯤꯗꯤ ꯐꯖꯅꯥ ꯑꯍꯥꯡꯕ ꯖꯒꯥ ꯑꯃꯗ ꯁꯥꯟꯇꯤ ꯐꯪꯕ ꯍꯥꯏꯗꯤ ꯅꯨꯡꯁꯤꯠ ꯅꯨꯡꯁꯤꯠ ꯅꯨꯡꯁꯤꯠ ꯅꯨꯡꯁꯥ ꯐꯖꯅ ꯐꯪꯕ ꯖꯒꯥ ꯑꯃ ꯐꯖꯅ ꯀꯣꯏꯕ ꯁꯤꯅꯦꯕ ꯃꯌꯥꯝꯅ ꯀꯟꯅ ꯆꯠ ꯆꯅꯔꯤꯁꯦ ꯅꯠꯇ꯭ꯔꯥ ꯁꯨꯃꯥꯏꯅ ꯆꯠꯅꯕꯅ ꯐꯩꯌꯦꯕ
ꯑꯩꯗꯤ ꯍꯥꯏꯗꯤ ꯀꯣꯏꯕ ꯅꯣꯡꯁꯨꯨ ꯄꯥꯛ ꯆꯠꯇꯕꯅꯤꯅ ꯖꯒꯥꯁꯤ ꯀꯗꯥꯏ ꯀꯗꯥꯏꯗꯤ ꯑꯆꯤꯛ ꯄꯨꯝꯈꯣꯡ ꯍꯥꯏꯗꯤ ꯍꯧꯖꯤꯛꯁꯤ ꯍꯥꯏ ꯍꯣꯏ ꯑꯆꯤꯛꯄ ꯃꯐꯝ ꯍꯥꯏꯔꯒ ꯑꯆꯤꯛꯄ ꯃꯐꯝꯁꯤ ꯍꯧꯖꯤꯛꯀꯥꯟꯗꯤ ꯀꯌꯥꯕꯨ ꯆꯠꯄꯨ ꯆꯠꯅꯤ ꯍꯥꯏꯗꯤ ꯃꯤꯠ ꯅꯥꯕ ꯉꯥꯛꯇ ꯎꯕ ꯉꯥꯛꯇ ꯑꯣꯏꯅ ꯇꯧꯒꯦ ꯁꯤ ꯀꯣ ꯃꯐꯝ ꯆꯠꯄꯁꯦ
ꯑꯥ ꯑꯗꯨꯁꯨ ꯑꯆꯨꯝꯕ ꯋꯥꯐꯝ ꯑꯃꯥꯅꯤ
ꯀꯗꯥꯏꯗ ꯆꯠꯀꯗꯣꯏꯅꯣ ꯁꯤ ꯈꯪꯗ꯭ꯔꯦꯗ ꯑꯩꯈꯣꯏꯗꯤ ꯃꯇꯝꯁꯤꯒ ꯆꯥꯟꯅꯕ ꯃꯤ ꯑꯣꯏꯗ꯭ꯔꯦ ꯍꯥꯏꯇꯥꯔꯦ ꯑꯩꯈꯣꯏꯁꯤ
ꯑꯥ ꯑꯗꯨꯁꯨ ꯑꯗꯨꯝ ꯈꯪꯗꯦ ꯃꯣꯏꯒ ꯃꯥꯟꯅꯧ ꯍꯥꯏꯁꯨ ꯃꯥꯟꯅꯕ ꯌꯥꯕ ꯅꯠꯇꯦꯗꯣ ꯃꯣꯏꯅ ꯑꯃꯨꯛ ꯃꯥꯟꯅꯕ ꯃꯥꯟꯅꯗꯕꯗꯨꯅ ꯋꯥ ꯑꯃ ꯑꯣꯏꯔꯒ ꯒꯥ꯭ꯟ ꯗꯥꯥꯕꯅꯤ ꯍꯥꯏꯗꯤ ꯐꯕꯥ ꯃꯤ ꯃꯤꯃꯥꯡ ꯇꯨꯃꯥꯡ ꯅꯥꯏꯗꯕꯤ ꯍꯦꯛꯇ ꯒ꯭ꯌꯥꯟ ꯃꯦꯟ ꯇꯗꯕ ꯍꯥꯏꯗꯨꯅꯤ ꯇꯧꯔꯤꯖꯦ ꯫ ꯈꯟꯊꯗꯕꯤꯗ ꯀꯅꯥ ꯂꯩ ꯀꯅꯥ ꯂꯩꯇꯦ ꯍꯥꯏꯕꯗꯣ ꯈꯟꯊꯗꯕꯤꯗꯀꯣ ꯅꯥꯕ ꯃꯤꯠ ꯅꯥꯕꯩ ꯊꯕꯛꯁꯤ
ꯥꯒꯨꯝ ꯇꯧꯕ ꯉꯥꯛꯇꯅꯦ ꯍꯧꯖꯤꯛꯀꯥꯟꯁꯦ ꯀꯥꯏꯁꯦ ꯉꯥꯡꯅꯥꯗ꯭ꯔꯦ ꯍꯧꯖꯤꯛꯀꯟꯁꯦ
ꯃꯤꯠ ꯃꯠ ꯅꯥꯕꯒꯤ ꯊꯕꯛ ꯉꯥꯛꯇꯅꯦꯕ ꯍꯧꯖꯤꯛ ꯌꯥꯝ ꯅꯥꯏꯌꯦꯕ
ꯍꯥꯟꯁꯤ ꯀꯥꯟꯁꯤ ꯑꯗꯣ ꯎꯝ ꯀꯩꯅꯣ ꯈꯦꯠꯆ ꯣꯒꯥꯡ ꯆꯥꯕ ꯈꯣꯠꯄ ꯑꯃꯨꯛ ꯇꯧꯗ꯭ꯔꯕ ꯍꯧꯖꯤꯛꯀꯥꯟꯁꯦ ꯀꯥꯡ ꯃꯌꯥ
ꯑꯥ ꯀꯥꯡ- ꯀꯥꯡ ꯃꯌꯥꯅꯤꯅ ꯈꯦꯆꯔꯤ ꯈꯦꯆ꯭ꯔꯤ ꯆꯥꯏ ꯌꯨꯝꯗ ꯍꯧꯔꯒ ꯀꯦꯊꯤ ꯆꯥꯏ ꯌꯨꯝꯗ ꯍꯧꯔꯒꯗꯒꯤ ꯍꯌꯦꯡ ꯈꯪꯗꯦ ꯃꯥꯗꯔꯇ ꯆꯠꯂꯥꯒ ꯆꯥꯕ ꯑꯗꯨꯁꯨ ꯌꯥꯎꯒꯅꯤ ꯆꯠꯀꯅꯤ ꯁꯣꯏꯗꯅ ꯑꯩ ꯍꯦꯛ ꯇꯥꯡ ꯃꯇꯝ ꯌꯧꯔꯀꯥꯟꯗ ꯀꯥꯡ ꯃꯇꯝ ꯍꯥꯏꯗꯅ ꯊꯝꯕꯥꯜꯈ꯭ꯔꯤꯒ ꯍꯦꯛꯒ ꯑꯁ ꯅꯨꯡꯉꯥꯏꯕꯅꯤꯗ ꯀꯥꯡ ꯃꯇꯝꯗꯣ
ꯀꯥꯡꯁꯦ ꯗꯦꯠ ꯀꯌꯥꯗꯅꯣ ꯑꯩꯣꯏꯕꯨ ꯈꯪ ꯈꯪꯉꯨꯗꯦꯅꯦ ꯀꯥꯡꯁꯦ ꯃꯤꯅꯗꯤ ꯌꯧꯗꯣꯔꯦ ꯐꯣꯟꯗ ꯈꯩꯗ ꯏꯁꯇꯦꯇꯁ ꯇ ꯈꯩꯗ
ꯑꯩꯈꯣꯏꯁꯨ ꯑꯗꯨꯗ ꯈꯪꯕꯅꯤꯗ ꯍꯧꯖꯤꯛꯇꯤ ꯊꯤꯅꯗ꯭ꯔꯦꯗ ꯀꯥꯡꯁꯤ ꯇꯥꯡ ꯀꯌꯥꯗꯅꯣ ꯍꯥꯏꯕ
ꯍꯣꯏ ꯁꯀꯨꯜ ꯀꯥꯔꯤꯉꯩ ꯃꯇꯝꯒꯨꯝꯕꯗꯗꯤ ꯁꯨꯇꯤ ꯅꯨꯃꯤꯠꯁꯤꯦ ꯄꯥꯔꯤꯉꯩ ꯃꯇꯝꯗꯗꯤ ꯑꯁ ꯀꯥꯡ ꯀꯨꯝꯕ ꯍꯣꯂꯤꯗꯦꯗꯨꯃꯤꯠꯁꯤ ꯌꯥꯝ ꯐꯪꯒꯟꯕ ꯍꯧꯖꯤꯛꯇꯤ
ꯍꯧꯖꯤꯛꯇꯤ ꯑꯗꯨ ꯅꯠꯇꯦꯗ꯭ꯔꯣ
ꯀꯥꯕꯁꯨ ꯊꯤꯕ ꯃꯇꯝ ꯊꯤꯕ ꯃꯇꯝ ꯑꯣꯏꯗ꯭ꯔꯦ ꯍꯧꯖꯤꯛꯁꯦ ꯑꯗꯨꯅ ꯈꯪꯗ꯭ꯔꯦ
ꯍꯧꯖꯤꯛꯇꯤ ꯅꯨꯡꯇꯤꯒꯤ ꯍꯥꯏꯔꯗꯤ
ꯍꯎꯧꯖꯤꯛꯁꯦ ꯅꯨꯃꯤꯠ ꯈꯨꯗꯤꯡ ꯑꯣꯏꯔ ꯂꯩꯔꯦ ꯍꯧꯖꯤꯛꯁꯦ
ꯑꯩꯈꯣꯏ ꯃꯇꯝꯗꯨꯗꯗꯤ ꯁꯨꯇꯤ ꯍꯥꯏꯇꯥꯥꯔꯒꯗꯤ ꯋꯥꯈꯜꯗ ꯈꯜꯂꯤꯁꯦ ꯁꯦꯇꯔꯗꯦ ꯁꯟꯗꯦ ꯁꯥꯟꯅꯊꯣꯛꯎꯕ ꯍꯥꯏꯗꯤ ꯅꯨꯃꯤꯗꯥꯡ ꯋꯥꯏꯔꯝ ꯁꯥꯟꯅ ꯐꯪꯕꯗꯣ ꯅꯨꯡꯊꯤꯜ ꯐꯥꯔꯛꯇꯒ ꯁꯤꯅꯦꯕꯥ ꯑꯩꯈꯣꯏꯒꯤ ꯁꯨꯇꯤꯗ ꯋꯥꯈꯜ ꯂꯩ ꯅꯠꯇ꯭ꯔꯦ ꯍꯧꯖꯤꯛꯇꯤ ꯑꯗꯨꯝ ꯍꯦꯛ ꯁ꯭ꯀꯨꯜ ꯍꯜꯂꯛꯄ ꯃꯣꯕꯥꯏꯜ ꯄꯥꯏꯔꯃꯤ